ꯍꯜꯂꯣ ꯑꯣ ꯇꯥꯏꯌꯦ ꯇꯥꯏꯌꯦ
ꯆꯥꯛ ꯆꯥꯔꯕꯣ
ꯆꯥꯛ ꯆꯥꯗ꯭ꯔꯤꯗ ꯆꯥꯛ ꯊꯣꯡꯒꯦ ꯇꯧꯔꯤ
ꯑꯉꯥꯡ ꯇꯨꯁꯟ ꯍꯂꯛꯇ ꯉꯥꯏꯔꯣ
ꯑꯉꯥꯡ ꯇꯨꯁꯟ ꯀꯣꯏꯔꯦꯗ ꯍꯥꯟꯔꯛꯄ
ꯄ꯭ꯔꯦꯁꯔ ꯀꯨꯀ꯭ꯔ ꯀꯥꯝꯕꯒꯤ ꯃꯈꯣꯟ ꯇꯥꯏꯗ
ꯎꯝ ꯑꯁꯣꯝ ꯅꯀꯥꯟꯗꯅꯦ ꯑꯩ ꯅꯠꯇꯦ ꯑꯩꯗꯤ ꯄ꯭ꯔꯦꯁꯔ ꯀꯨꯀꯔꯒ ꯂꯩꯖꯗꯦ ꯕꯥꯏ ꯚꯥꯏ ꯑꯩꯗꯤ ꯄ꯭ꯔꯦꯁꯥꯔ ꯀꯨꯀꯔꯒ ꯂꯩꯖꯗꯦ
ꯀꯩꯒꯤꯅꯣ ꯔꯥꯏꯁ ꯀꯨꯀꯔꯗ ꯑꯣꯏꯅ ꯊꯣꯡꯕ꯭ꯔꯣ
ꯑꯩꯁꯨ ꯄ꯭ꯔꯦꯁ꯭ꯔ ꯀꯨꯀ꯭ꯔ ꯂꯩꯕꯁꯨ ꯉꯝꯗ꯭ꯔꯦ ꯒ꯭ꯌꯥꯁ ꯂꯩꯕꯁꯨ ꯉꯝꯗ꯭ꯔꯦ
ꯑꯁ ꯒ꯭ꯌꯥꯁꯇꯤ ꯑꯩꯈꯣꯏꯕꯧ ꯂꯩ ꯉꯝꯗ꯭ꯔꯦꯍꯦ ꯌꯥꯝ ꯊꯤꯅ ꯇꯥꯡꯗ꯭ꯔꯣ ꯒ꯭ꯌꯥꯁꯇꯣ
ꯕꯥꯏꯛ ꯄꯩꯁꯥ ꯈꯤꯇ ꯄꯨꯒꯦ
ꯄꯩꯁꯥ ꯋꯥꯔꯤꯅꯤ ꯚꯥꯏ ꯑꯩꯖꯣꯡ ꯅꯪ ꯂꯨꯄꯥ ꯀꯌꯥ ꯄꯨꯅꯤꯡꯉꯤꯅꯣ
ꯅꯪꯅꯕꯨ ꯋꯥ ꯈꯜꯂꯗꯤ ꯑꯩꯈꯣꯏꯗꯤ ꯀꯃꯥꯏꯅ ꯇꯧꯔꯅꯤ ꯈꯜꯂꯨꯅꯦ
ꯢꯁ ꯑꯩꯁꯦ ꯅꯪ ꯄꯩꯁꯥꯒꯤ ꯄꯥꯝꯕꯤ ꯑꯣꯏꯅ ꯎꯔꯔꯕ ꯅꯪꯒꯤ ꯃꯤꯠꯁꯤꯗ
ꯄꯩꯁꯥꯒꯤꯗꯤ ꯅꯪꯅ ꯄꯨꯍꯟꯅꯤꯡꯕ ꯄꯨꯒꯦ ꯂꯥꯛꯈ ꯑꯃ ꯄꯤꯔꯛꯀꯦꯁꯨ ꯌꯥꯏ ꯂꯥꯛ ꯑꯅꯤ ꯄꯨꯔꯁꯨ ꯌꯥꯏ ꯑꯃꯍꯦꯛꯇ ꯌꯥꯏꯗ ꯑꯗꯨ ꯈꯪꯗꯦ
ꯅꯪꯒꯤ ꯌꯦꯡꯉꯨꯅꯦ ꯅꯪ ꯅꯣꯏ ꯁꯥꯏꯁꯨ ꯄꯩꯁꯥ ꯇꯥꯜꯂꯤꯕ
ꯅꯣꯏꯗꯤ ꯇꯥꯟꯗ꯭ꯔꯥ ꯍꯥꯏꯁꯦ ꯅꯪꯗꯤ ꯇꯥꯗ꯭ꯔ ꯍꯥꯏꯁꯦ ꯊꯥ ꯊꯥ ꯊꯥꯗ ꯂꯨꯄꯥ ꯂꯤꯁꯤꯡ ꯀꯨꯟ ꯃꯌꯥ ꯇꯥꯜꯂꯤꯗꯨꯗꯤ
ꯑꯩꯔꯣ ꯏꯃ ꯄꯦꯝꯃꯥ ꯍꯔꯦ ꯀ꯭ꯔꯤꯁꯅ ꯑꯩꯕꯨ ꯊꯥ ꯊꯥꯒꯤ ꯂꯨꯄꯥ ꯂꯤꯁꯤꯡ ꯀꯨꯟ ꯃꯌꯥ ꯇꯥꯜꯂꯦꯌꯦ ꯀꯨꯟꯗꯨ ꯇꯥꯜꯂꯝꯃꯗꯤ ꯑꯩꯕꯨ ꯅꯍꯥꯟꯅ ꯃꯆꯥ ꯇꯧꯊꯣꯛꯑꯣꯏꯗ꯭ꯔꯣ ꯀꯨꯟꯗꯣ
ꯌꯥꯔꯦ ꯀꯨꯟꯗꯨ ꯇꯥꯜꯂ ꯐꯥꯎꯗ ꯃꯖꯥ ꯇꯧꯗꯦ
ꯂꯨꯄꯥ ꯂꯤꯁꯤꯡ ꯃꯉꯥ ꯑꯃ ꯇꯔꯨꯛ ꯑꯃ ꯇꯥꯟꯕꯁꯤꯗ ꯃꯔꯨꯞ ꯁꯤꯡꯂꯨꯞꯀꯤ ꯍꯨꯟꯅꯈꯤ ꯒꯥꯔꯤ ꯂꯣꯟꯒꯤ ꯑꯃꯨꯛ ꯊꯤꯒꯤ ꯀꯔꯤꯅꯣꯕ ꯑꯩꯅ ꯌꯥꯎꯍꯧꯗꯣꯏꯁꯦ
ꯃꯔꯨꯞ ꯐꯥꯎꯔꯒꯁꯨ ꯇꯨꯃꯤꯟꯅ ꯂꯩꯈꯤꯅꯤꯅꯦ ꯃꯖꯥ ꯇꯧꯁꯦ ꯇꯧꯁꯦ ꯍꯥꯏꯔꯒ ꯃꯁ ꯅꯪꯒꯤ ꯐꯥꯎꯔꯀꯥꯟꯗ ꯍꯥꯏꯕꯅꯦ
ꯑꯣ ꯃꯔꯨꯞ ꯐꯥꯎꯔꯗꯤ ꯃꯔꯨꯞ ꯐꯥꯎꯔꯗꯤ ꯌꯦꯟ ꯀꯦꯁꯤ ꯑꯃ ꯀꯩ ꯑꯃ ꯆꯥ ꯌꯥꯢꯅꯦ
ꯏꯃꯩꯃ ꯏꯃꯩꯃ ꯌꯦꯟ ꯀꯦꯖꯤ ꯑꯃꯕ
ꯅꯪꯗꯤ ꯅꯣꯏ ꯁꯥꯢꯗ ꯄꯤꯊꯣꯛꯑꯒ ꯅꯪ ꯇꯨꯡꯁꯤꯟꯍꯟꯕ ꯅꯠꯇ꯭ꯔꯣ
ꯀꯗꯥꯏꯗꯒꯤ ꯀꯗꯥꯏꯗꯒꯤ ꯀꯗꯥꯏꯗꯒꯤ ꯇꯥꯔꯤꯕ ꯕꯥꯎꯅꯣ ꯅꯪꯒꯤꯕꯣ
ꯌꯥꯔꯦ ꯌꯥꯔꯦ ꯃꯤꯅ ꯂꯣꯏ ꯍꯥꯏꯅꯔꯛꯑꯦ ꯏꯅꯥꯎꯕꯅꯕꯨ ꯍꯥꯏꯔꯛꯑꯦ ꯑꯅꯤꯁꯇꯤ ꯄꯩꯁꯥ ꯇꯥꯜꯂꯦ ꯃꯣꯏ ꯁ꯭ꯋꯥꯏꯗ ꯊꯥ ꯊꯥꯒꯤ ꯂꯨꯄꯥ ꯂꯤꯁꯤꯡ ꯑꯍꯨꯝ ꯑꯍꯨꯝ ꯄꯤꯔꯒ ꯄꯩꯁꯥ ꯇꯣꯟꯁꯤꯜꯍꯜꯂꯦ ꯃꯣꯏ ꯁꯥꯏꯅ ꯃꯔꯨꯞ ꯌꯥꯎꯍꯜꯂꯦ ꯇꯥꯗ꯭ꯔꯣ
ꯇꯥꯅꯤꯡꯗꯦ ꯄꯩꯁꯥ ꯇꯥꯜꯂꯤꯁꯦ ꯑꯩꯔ ꯅꯪꯔ
ꯎꯝ
ꯃꯔꯨꯞꯁꯨ ꯌꯥꯎꯕ
ꯎꯝ
ꯄꯩꯁꯥꯁꯨ ꯃꯌꯥꯝ ꯇꯥꯟꯕ
ꯀꯩꯅꯣ ꯋꯥꯈꯜ ꯋꯥꯈꯟꯁꯦ ꯃꯨꯠꯁꯦ ꯀꯩꯅꯣꯝꯗ ꯏꯔꯩ ꯂꯩꯔꯝꯃꯤꯁꯤꯕꯣ ꯀꯃꯥꯏꯅ ꯇꯧꯕꯅꯣ
ꯄꯩꯁꯥ ꯄꯤꯔꯛꯑꯣ ꯄꯩꯁꯥ ꯄꯩꯁꯥ ꯄꯤꯔꯛꯑꯣ ꯄꯩꯁꯥ ꯄꯤꯔꯀꯥꯟꯗ ꯃꯨꯠ ꯅꯨꯡꯉꯥꯏꯔꯛꯀꯗꯕꯅꯤ
ꯎꯝ ꯄꯩꯁꯥ ꯄꯥꯏꯗꯕꯁꯦ ꯅꯣꯛꯄ ꯌꯥꯗꯦꯗꯨꯔꯥ ꯅꯪ ꯍꯥꯏꯖꯔ ꯎꯝ
ꯄꯩꯁꯥ ꯑꯁꯨꯛ ꯌꯥꯝ ꯋꯥꯔ ꯀꯥꯟꯁꯤꯗ
ꯑ
ꯁꯣꯝꯗꯅ ꯀꯨꯀꯔꯐꯥꯎ ꯂꯩ ꯉꯝꯗ꯭ꯔꯤ ꯑꯗꯨ ꯅꯪꯅ ꯍꯔꯥꯎꯔꯤꯁꯤ ꯀꯩꯅꯣꯕ ꯑꯩꯉꯣꯟꯗ
ꯎ ꯀꯨꯀꯔꯗꯒꯤ ꯍꯦꯟꯕ ꯅꯪꯅꯦ ꯄꯩꯁꯥ ꯄꯥꯏꯕꯅꯤꯅ ꯔꯥꯏꯁ ꯀꯨꯀꯔꯗ ꯊꯣꯡꯉꯤꯁꯤꯗꯤ
ꯃꯥꯏ ꯃꯥ ꯔꯥꯏꯁ ꯀꯨꯀꯔꯅ ꯀꯩꯅꯣꯗꯩ ꯍꯦꯟꯒꯠꯂꯛꯑꯗꯤ ꯅꯪꯁꯨ ꯐꯔꯛ ꯇꯥꯗ꯭ꯔꯣ
ꯑꯦ ꯀꯩꯌꯥ
ꯁꯤꯗꯤ ꯌꯦꯔꯨꯝ ꯊꯣꯛꯣꯡꯉꯝꯒꯅꯤꯅꯦ ꯉꯁꯤꯗ
ꯉꯁꯤꯗꯤ ꯑꯗꯨꯝ ꯊꯣꯡꯉꯦ ꯅꯪ ꯉꯁꯤꯗꯤ ꯂꯥꯛꯇ꯭ꯔꯦ ꯀꯩꯗꯧꯔꯦ
ꯑꯁꯤꯗꯤ ꯂꯥꯛꯅꯤꯡꯗ꯭ꯔꯦ ꯋꯥꯔꯦ ꯄꯣꯊꯥꯔꯒꯦ ꯑꯩ ꯐꯣꯝ ꯊꯥꯖꯤꯟꯕꯁꯨ ꯂꯣꯏꯗ꯭ꯔꯤ
ꯅꯪꯅ ꯋꯥꯍꯟꯕꯅꯦ ꯅꯁꯥꯅ ꯋꯥꯍꯟꯕꯅꯦ ꯑꯩꯈꯣꯏꯅ ꯋꯥꯍꯟꯕꯗꯤ ꯁꯨꯡꯅ ꯅꯠꯇꯦ
ꯑꯩ ꯅꯣꯏꯅ ꯋꯥꯍꯜꯂꯦ ꯀꯔꯃꯥꯏꯅ ꯍꯥꯏꯈ꯭ꯔꯒꯦ
ꯍꯥꯏꯕꯕꯨꯗꯤ ꯅꯠꯇꯕ ꯉꯔꯥꯡꯗꯨ ꯌꯧꯅꯦ ꯆꯥꯛ ꯆꯥꯊꯣꯛꯑꯒ ꯑꯩꯅ ꯐꯖꯅ ꯒ꯭ꯌꯥꯟ ꯇꯥꯅ ꯁꯦ ꯄꯣꯊꯥꯗꯅ ꯀꯥꯔꯠ ꯉꯥꯛ ꯈꯤꯇꯪ ꯁꯥꯟꯅꯗꯅ ꯈꯣꯠꯇꯅ ꯂꯩꯌꯣ ꯍꯥꯏꯕꯗꯨꯅ ꯅꯪꯅ ꯍꯤꯗꯥꯛ ꯊꯛꯅꯤꯡꯉꯦ ꯍꯤꯗꯥꯛ ꯊꯛꯅꯤꯡꯉꯦ ꯅꯪ ꯉꯔꯥꯡ ꯉꯔꯥꯡ ꯉꯪꯗꯅ ꯇꯧꯈ꯭ꯔꯤ ꯅꯠꯇ꯭ꯔꯕ
ꯎꯝ ꯎꯝ ꯑꯦꯍ ꯑꯗꯨꯗꯤ ꯅꯣꯏ ꯕꯣꯜ ꯄꯨꯡ ꯑꯃ ꯃꯈꯥꯏꯗꯨꯕꯨ ꯀꯅꯥꯅ ꯉꯥꯏ ꯂꯩꯗꯣꯔꯤꯒꯦ
ꯑꯦ ꯄꯨꯡ ꯑꯃ ꯃꯈꯥꯏꯗꯣ ꯃꯌꯥꯝꯤ ꯉꯥꯡꯅꯗꯅ ꯑꯗꯨꯝ ꯇꯧꯔꯒ ꯉꯥꯏ ꯂꯩꯈꯤ ꯌꯥꯏ ꯀꯩꯅꯣ
ꯄꯝꯣ ꯆꯠꯂꯣꯗ ꯀꯅꯥꯅꯕꯨ ꯋꯥꯔꯤꯇ ꯁꯥꯟꯅꯗꯣꯏꯕ ꯅꯣꯏꯗꯤ ꯐꯣꯟ ꯋꯥꯔꯤ ꯁꯥꯟꯅꯅꯤ ꯐꯣꯟ ꯋꯥꯔꯤ ꯁꯥꯟꯅꯅꯤꯅ ꯂꯣꯏ ꯇꯧ ꯂꯩꯔꯦ ꯑꯉꯥꯡꯗꯨꯕꯨ ꯌꯥꯗꯕꯒꯤꯕꯨ ꯈꯔ ꯇꯧꯕꯅꯤꯅꯦ
ꯑꯗꯨꯣ ꯅꯪ ꯐꯣꯟ ꯋꯥꯔꯤ ꯁꯥꯟꯅꯔꯝꯃꯁꯨ ꯀꯩꯅꯣ ꯇꯧꯔꯗꯤ ꯅꯪꯁꯨ ꯌꯥꯎꯗꯣꯏ ꯅꯠꯇ꯭ꯔꯣ
ꯑꯁ
ꯃꯇꯝꯗꯣ ꯂꯦꯟꯗꯣꯏ ꯅꯠꯇ꯭ꯔꯣ
ꯇꯜꯦꯗꯅꯣ ꯌꯦꯉꯣꯟꯣ ꯌꯥꯝ ꯇꯥꯏꯅꯗ ꯌ ꯌ
ꯑꯩꯈꯣꯏꯅ ꯑꯩꯈꯣꯏ ꯑꯩꯈꯣꯏꯒ ꯂꯣꯏꯅꯕꯖꯤꯅ ꯌꯥꯝ ꯅꯨꯡꯉꯥꯏꯇ꯭ꯔꯕꯅꯦ
ꯅꯣꯏ ꯑꯩꯅ ꯅꯣꯏꯗ ꯀꯔꯤ ꯍꯥꯏꯈ꯭ꯔꯒꯦꯕ
ꯅꯠꯇꯦ ꯅꯠꯇꯦ ꯅꯣꯏ ꯅꯣꯏ ꯅꯪꯒꯤ ꯋꯥꯍꯩ ꯋꯥꯇꯥꯗꯣ ꯌꯥꯗꯦꯕ
ꯃꯤ ꯄꯣꯝ ꯊꯥꯖꯤꯜꯂꯣꯏꯗ꯭ꯔꯤ ꯍꯥꯏꯔꯒ ꯃꯤꯅ ꯂꯥꯛꯇꯕꯕꯨ ꯀꯩꯅꯣꯅꯤ
ꯐꯣꯝ ꯊꯥꯖꯤꯟꯕꯗꯣ ꯁꯤꯗ ꯊꯥꯖꯤꯟꯕ ꯌꯥꯗꯕ꯭ꯔꯥ ꯁꯤꯅꯤꯗ ꯑꯩꯅ ꯍꯥꯏꯅꯤꯡꯉꯤꯁꯦ
ꯌꯥꯗꯦ ꯗꯣꯀꯨꯃꯦꯟ ꯑꯋꯥꯠ ꯑꯄꯥ ꯆꯦꯟꯊꯣꯛ ꯆꯦꯟꯁꯤꯟ ꯇꯜꯂꯤ
ꯑꯦ ꯅꯪꯒꯤ ꯐꯥꯏꯜꯗꯣ ꯂꯩꯈꯥꯎ ꯃꯅꯨꯡꯗ ꯍꯥꯞꯆꯜꯂꯛꯑꯒ ꯗꯣꯀꯨꯃꯦꯟꯗꯣ ꯊꯤꯅꯗꯅ ꯁ꯭ꯋꯥꯏꯗ ꯐꯣꯇꯣ ꯀꯥꯞꯅꯗꯅ ꯑꯩꯈꯣꯏꯒꯤ ꯀꯩꯅꯣ ꯃꯥꯒꯤ ꯀꯦꯕꯤ ꯅꯨꯡꯕꯤꯗꯣ ꯄꯤꯛꯊꯍꯟꯗꯅ ꯁꯦꯝꯗꯅ ꯈꯣꯠꯇꯅ ꯊꯥꯟꯍꯟꯕꯁꯨ ꯁꯨꯡꯌꯥ ꯌꯥꯗ꯭ꯔꯕ
ꯎꯝ ꯍ ꯌꯥꯗꯦ ꯉꯁꯤ ꯂꯥꯁ ꯗꯦꯠ ꯅꯦꯃꯦ
ꯉꯁꯤ ꯂꯥꯁ ꯗꯦꯠꯇꯣ ꯁꯤꯗ ꯊꯥꯖꯤꯟꯕ ꯌꯥꯗꯕ꯭ꯔꯥ ꯁꯤꯅꯤꯗ ꯆꯥꯛ ꯏꯁꯤꯡ ꯁꯋꯥꯗ ꯎꯅꯅꯤ ꯆꯥꯅꯤ
ꯌꯥꯔꯦ ꯁꯨꯃꯥꯏꯅ ꯅꯨꯡꯇꯤꯒꯤ ꯁꯨꯝ ꯎꯝ ꯂꯥꯛ ꯂꯩꯕ ꯋꯥꯏ
ꯑꯦ ꯑꯗꯨꯗꯤ ꯄꯣꯠꯇꯣ ꯁꯤꯗ ꯄꯣꯔꯛꯑꯣ ꯚꯔꯥ ꯀꯥꯇꯣ ꯑꯝꯇ ꯄꯤꯔꯝꯃꯅꯨ ꯂꯥꯛꯑꯣ ꯊꯤꯔꯛꯑꯒꯅ ꯊꯤꯔꯛꯑꯒꯅ ꯑꯩ ꯃꯇꯝ ꯈꯔ ꯁꯣꯝꯗ ꯂꯩꯔꯤꯅ ꯍꯥꯏꯌꯣ
ꯍꯝ ꯅꯣꯏꯕꯨꯣ ꯌꯦꯡꯗꯣꯏꯔꯕ
ꯌꯦꯡꯗꯣꯏꯅꯦ ꯀꯩꯅꯣ ꯉꯁꯤꯗꯤ ꯒ꯭ꯌꯥꯟ ꯇꯥꯅ ꯌꯦꯡꯁꯤ ꯂꯥꯛꯀꯗꯧꯔꯒꯦ ꯉꯔꯥꯡꯗꯤ ꯏꯕꯣ ꯕꯣꯠ ꯌꯦꯡꯉꯝꯕꯗꯒꯤ ꯑꯩꯁꯨꯦ ꯑꯗꯨꯝ ꯁꯦꯠꯊꯈ꯭ꯔ ꯃꯥꯜꯂꯗꯅ
ꯌꯦꯡꯕꯨ ꯌꯦꯡꯕꯒꯤꯣ ꯃꯤꯅꯤꯠ ꯃꯉꯥ ꯐ ꯍꯥꯟ ꯌꯦꯡꯕ꯭ꯔꯣ ꯅꯪꯕꯣ
ꯑꯁ ꯕꯥꯐꯦꯅ ꯒꯣꯟ ꯆꯟꯝꯕꯗꯨꯗꯤ ꯌꯦꯡꯍꯧꯋꯦ
ꯃꯤꯦꯀꯞ ꯊꯣꯛꯂꯛꯄꯗꯩ ꯑꯣꯏꯔꯝꯒꯅꯤ
ꯐꯤꯀ ꯊꯣꯛꯂꯛꯎꯗ ꯚꯞꯄꯤꯅꯣ ꯑꯌꯣ ꯊꯣꯛꯂꯛꯏꯗ ꯀꯃꯥꯏ ꯊꯣꯛꯂꯛꯀꯦꯗꯀꯣ ꯑꯩꯈꯣꯏꯒꯤ ꯒꯣꯜ ꯆꯟꯕꯒꯤ ꯀꯃꯦꯟꯇꯦꯇꯔꯗꯣ ꯑꯗꯨꯅ ꯂꯥꯎꯈꯠꯂꯛꯄꯗꯣ
ꯎꯝ
ꯕꯦꯁꯀꯣꯁ ꯃꯦꯁꯤꯒ ꯒꯣꯜ ꯃꯥꯟꯅꯔꯤ ꯀꯥꯏꯅ ꯍꯥꯏꯔꯛꯄꯗꯣ ꯑꯗꯨꯃꯥꯏꯅ ꯍꯥꯏꯔꯛꯑ ꯀꯥꯟꯗꯅꯦꯕ ꯃꯤꯀꯞ ꯈꯪꯊꯣꯛ ꯊꯣꯛꯂꯛꯄ ꯍꯥꯏ ꯇꯥꯔꯦ ꯑꯩꯖꯦ ꯅꯥꯀꯟꯗ ꯆꯦꯞꯊꯣꯛ ꯑ ꯌꯦꯡꯉꯝꯃꯦꯕꯀꯣ ꯏꯁ ꯕꯥꯥꯄꯤꯅ ꯒꯣꯟ ꯆꯜꯂ ꯃꯥꯜꯂꯦꯅꯦ ꯀꯥꯏꯅꯒ ꯆꯤꯟꯁꯤꯗ ꯍꯥꯏꯔꯝꯃꯤꯅꯦ ꯅꯣꯏ ꯅꯣꯏ ꯅꯣꯏꯗꯤ ꯂꯣꯏꯅ ꯇꯨꯝꯕ꯭ꯔꯥ ꯑꯗꯨꯝ ꯇꯧꯔꯤ ꯅꯥꯀꯟꯗ ꯁꯤꯔꯒ ꯁꯤꯔ ꯇꯥ ꯂꯩꯅꯤ
ꯈꯣꯏꯁꯨ ꯇꯝꯈ꯭ꯔꯦꯍꯦ ꯅꯪꯗꯤ ꯑꯩꯈꯣꯏꯅ ꯃꯤꯅꯤꯠ ꯇꯔꯥꯒꯤ ꯇꯥꯔꯀꯥꯟ ꯆꯪꯉꯛꯄꯗꯨꯗ ꯅꯪꯁꯨ ꯁꯦꯠꯊ ꯂꯩꯔꯝꯃꯦ
ꯑ
ꯑꯗꯨꯗꯩꯗꯤ ꯑꯩꯈꯣꯏꯁꯨ ꯍꯥꯞ ꯐꯥꯎ ꯌꯦꯡꯉꯝꯃꯦ ꯑꯗꯨꯗꯩꯗꯤ ꯍꯥꯞ ꯉꯥꯏꯕꯗꯨ ꯃꯇꯝ ꯂꯦꯟꯕꯗꯨ ꯂꯩꯇꯝꯅꯤꯅ ꯑꯗꯨꯝ ꯇꯨꯝꯒ꯭ꯔꯕ ꯋꯥꯒ ꯋꯥꯔꯦ
ꯉꯔꯥꯡꯗꯤ ꯅꯪ ꯀꯩꯅꯣꯒ ꯅꯪ ꯕꯦꯁꯇꯤ ꯂꯥꯡꯑꯣꯟꯕꯒ ꯀꯔꯤ ꯀꯔꯤ ꯋꯥꯔꯤ ꯁꯥꯅꯩꯕ
ꯑꯁ ꯈꯪꯗꯦ ꯃꯥꯅ ꯂꯩꯒꯤꯕ ꯂꯩꯒꯤꯕ ꯋꯥꯔꯤ ꯃꯌꯥꯝꯁꯤꯅ ꯅꯣꯛꯅꯤꯡ ꯅꯣꯛꯅꯤꯡꯕ ꯉꯥꯛꯇ
ꯎꯝ ꯃꯥꯒꯤ ꯀꯩꯅꯣꯒꯤ ꯍꯥꯏ ꯁ꯭ꯀꯨꯜꯒꯤ ꯃꯦꯃꯣꯔꯤ ꯃꯌꯥꯝꯗꯨ ꯅꯉꯣꯟꯗ ꯄꯤꯔꯤꯔꯕ
ꯃꯩ ꯉꯥꯎꯁꯤꯟꯅꯕꯩ ꯋꯥꯔꯤ ꯃꯌꯥꯝꯗꯣ ꯑꯩꯉꯣꯟꯗ ꯂꯣꯏ ꯂꯤꯗꯅ
ꯅꯪꯕꯨ ꯅꯣꯛꯅꯤꯡꯕ꯭ꯔꯣ
ꯑꯦ ꯅꯣꯡꯅꯤꯡ ꯕꯩꯅꯤꯅꯦ
ꯅꯣꯡꯅꯤꯡꯕꯩ ꯅꯪꯒꯤꯖꯨ ꯅꯪꯒꯤꯖꯨ ꯂꯩꯁꯜꯂꯨ ꯌꯥꯗ꯭ꯔꯣ
ꯋꯥꯔꯤ ꯈꯪꯗꯕ ꯅꯣꯏꯐꯥꯎ ꯌꯥꯎꯅ ꯅꯣꯛꯏꯗꯨꯕꯨ
ꯑꯗꯨꯗꯤ ꯅꯕꯥꯟꯅꯤꯅ ꯅꯣꯛꯄꯗꯣ ꯎꯔ ꯅꯣꯛꯄꯅꯦ ꯑꯈꯣꯏꯗꯤ ꯔꯃꯥ ꯏꯕꯥꯟꯅꯤ ꯁꯣꯝꯗ ꯋꯥꯔꯤ ꯇꯣꯡꯉꯥꯟꯕ ꯑꯃ ꯁꯥꯟꯅ ꯂꯩꯕ ꯍꯥꯏꯇꯥꯔꯦꯀꯣ ꯑꯧ ꯀꯔꯅꯖꯤꯠ ꯀ ꯑꯩꯒ ꯉꯍꯥꯟꯃꯨꯛ ꯀꯩꯅꯣ ꯇꯧꯕꯒꯤ ꯒꯥꯔꯤ ꯊꯧꯕꯒꯤ ꯋꯥꯔꯤ ꯁꯥꯟꯅꯕꯗꯣ ꯑꯗꯨ ꯂꯤ ꯂꯩꯕ
ꯈꯪꯉꯦ ꯑꯩꯁꯨꯨ ꯇꯥꯏꯌꯦ ꯃꯦ
ꯎꯝ
ꯑꯗꯨꯗ ꯃꯥꯅ ꯂꯤꯁꯜꯂꯛꯄꯅꯦꯕ ꯃꯥꯏ ꯋꯥꯔꯤꯗꯣ ꯑꯃꯨꯛ ꯑꯩꯖꯨ ꯑꯍꯥꯟꯕꯗ ꯒ꯭ꯌꯥꯟ ꯇꯥꯔꯝꯗꯦꯕꯀꯣ
ꯑꯣ
ꯑꯗꯨꯗꯒꯤ ꯁꯨꯝ ꯃꯨꯟꯅ ꯇꯥꯁꯤꯜꯂ ꯀꯥꯟꯗ ꯅꯣꯛꯅꯤꯡ ꯅꯣꯛꯅꯤꯡ ꯉꯛꯄ ꯌꯥꯝ ꯌꯥꯎꯔꯛꯄ ꯍꯥꯏꯇꯥꯔꯦ
ꯎꯝ
ꯑꯗꯨꯗ ꯅꯣꯛꯊꯣꯛꯈꯤꯕꯅꯤꯗ
ꯑꯗꯨꯗ ꯊꯣꯛꯈꯤꯕꯅꯦꯕ
ꯎꯝ
ꯑꯩꯈꯣꯏ ꯀ꯭ꯂꯥꯁꯀꯤ ꯔꯦꯕꯦꯇꯥꯅ ꯑꯃꯨꯛ ꯌꯥꯎꯕꯁꯨ ꯀꯧꯔꯣ ꯔꯦꯕꯦꯇꯥꯅ
ꯅꯕꯤꯇꯥ ꯔꯕꯤꯇꯥꯔꯣ ꯅꯕꯤꯇꯥꯔꯣ
ꯔꯕꯤꯇꯥ ꯍꯥꯏꯕ꯭ꯔꯣ ꯔꯦꯕꯦꯇꯥ ꯍꯥꯏꯕ꯭ꯔꯣ ꯅꯥꯕꯤꯇꯥ ꯅꯥꯕꯤꯇꯥ ꯍꯥꯏꯕ ꯅꯠꯇꯦꯃꯤ
ꯔꯕꯤꯇꯥꯗꯨꯅꯦ ꯍꯥꯏꯕ ꯔꯕꯤ
ꯑꯣ ꯔꯕꯤꯇꯥ ꯑꯗꯨ ꯔꯕꯤꯇꯥꯗꯣ ꯃꯄꯥꯥ ꯊꯕꯛ ꯇꯧꯋꯦ ꯍꯥꯏꯅꯦ ꯑꯈꯣꯏꯒꯤ
ꯑꯣꯏꯔꯝꯅꯤꯉꯣ
ꯑꯦꯝ ꯌꯨꯒꯤ ꯀꯩꯅꯣꯝ ꯑꯣꯏ ꯍꯥꯏꯅꯦ
ꯄꯩꯁꯥ ꯄꯥꯏꯕꯅꯤꯉꯣ
ꯑꯥ ꯃꯑꯣꯡ ꯈꯔꯗꯤ ꯄꯩꯁꯥ ꯄꯥꯏꯗꯕ ꯃꯥꯟꯗ꯭ꯔꯣ
ꯅꯪ ꯑꯗꯨ ꯑꯣꯏꯅ ꯇꯧꯔꯒꯦ ꯍꯥꯏꯔꯣ
ꯁꯇꯧꯔ ꯍ ꯃꯁꯥ ꯊꯤ ꯇꯇꯥꯂꯦ
ꯄꯣꯜ ꯁꯥꯏꯟꯁꯇ ꯇꯝꯃꯛꯒ ꯑꯌꯥꯝꯕꯅ
ꯀꯔꯤꯦ
ꯄꯣꯜ ꯁꯥꯏꯟꯁꯇ ꯃꯥꯁꯇꯔ ꯇꯧꯔꯛꯦꯍꯅꯦ
ꯑꯥ ꯃꯄꯥꯗꯣ ꯎ ꯀꯩꯅꯣ ꯇꯝꯃꯤ ꯍꯥꯏꯅꯦ ꯃꯄꯥꯗꯣ ꯑꯩꯈꯣꯏ ꯁꯤꯒꯤ ꯀꯔꯤ ꯗꯤꯄꯥꯔꯠꯃꯦꯟꯒꯤ ꯑꯣꯖꯥ ꯑꯣꯏ ꯍꯥꯏꯕꯅꯣ ꯑꯃ ꯍꯥꯏꯅꯤ
ꯏꯟꯊ꯭ꯔꯨꯔꯣ
ꯎꯨꯝ
ꯌꯦꯟꯊ꯭ꯔꯨꯔꯣ ꯀꯩꯅꯣ ꯀꯩꯅꯣꯝꯗꯤ ꯍꯥꯏ ꯁꯣꯁꯤꯌꯣꯂꯣꯖꯤꯔꯣ ꯑꯦꯟꯊ꯭ꯔꯣꯔꯣ ꯑꯃꯗꯤ ꯍꯥꯏꯒꯨꯝ ꯇꯥꯏꯅꯤ
ꯑꯗꯨꯗ ꯑꯩꯅ ꯍꯪꯕ ꯃꯉꯣꯟꯗ ꯅꯪ ꯅꯣꯏꯕꯕꯥ ꯐꯩꯁꯥ ꯄꯥꯏꯕ ꯔꯣꯁꯟ ꯀꯨꯝꯍꯩꯒ ꯃꯔꯝ ꯑꯃ ꯏꯔꯥꯡ ꯀꯟꯅ ꯀꯥꯞꯅ ꯃꯥꯜꯂꯤ ꯃꯁꯪꯒꯨꯝꯍꯩꯁꯤꯅ ꯄꯩꯁꯥ ꯄꯥꯏꯕ ꯅꯨꯄꯤꯗ ꯊꯤ ꯂꯩꯔꯕꯅꯤ ꯇꯧꯔꯤꯁꯦ
ꯑꯗꯨꯒ ꯑꯩꯅ ꯍꯪꯕꯀꯣ
ꯎꯝ
ꯑꯗꯨꯗ ꯀꯩꯅꯣꯅ ꯑ
ꯑ
ꯔꯥꯕꯤꯦꯇꯥꯗꯣ ꯍꯥꯏꯗꯤ ꯍꯥꯏꯗꯣꯛꯎꯨꯅꯨ ꯃꯄꯥꯗꯣ ꯑꯦꯁꯤꯁꯇꯦꯟ ꯄ꯭ꯔꯣꯐꯦꯁꯥꯔ ꯑꯣꯏꯕꯅꯤ ꯗꯤꯄꯥꯔꯠꯃꯦꯟ ꯀꯩꯅꯣꯝꯇ ꯍꯥꯏꯔꯛꯄꯅꯦꯕ ꯑꯩꯅ ꯀꯥꯎꯊꯣꯛꯈꯤꯕꯩꯅꯦꯕ
ꯑꯩꯁꯨ ꯅꯣꯡꯃ ꯖꯦꯔꯣꯛꯁ ꯇꯧꯧꯕꯗ ꯐꯥꯒꯤ ꯑꯣꯏ ꯀꯩ ꯑꯣꯏ ꯀꯩꯀꯩ ꯇꯧꯗꯣꯏꯅꯣ ꯈꯣꯠꯇꯣꯏꯅꯣꯅ ꯍꯪꯅꯕ ꯍꯥꯏꯇꯥꯔꯦ ꯃꯥꯅ ꯍꯪꯉꯛꯄ ꯑꯗꯨꯝ ꯄꯦꯁꯇꯤ ꯇꯧꯅꯤꯡꯉꯦ ꯈꯣꯠꯅꯤꯡꯉꯦ ꯅꯣꯏ ꯚꯒꯤ ꯃꯈꯥꯗ ꯇꯧ ꯌꯥꯗ꯭ꯔꯅ ꯑꯩꯅ ꯍꯥꯏꯕ ꯐꯥꯈꯤꯕ ꯑꯣꯏ ꯀꯩ ꯑꯣꯏ ꯑꯗꯨꯃꯥꯏꯅ ꯍꯥꯏꯈꯤꯕ ꯑꯃ ꯌꯥꯎꯈꯤꯕꯅꯤꯅ ꯑꯩꯅ
ꯑꯥ
ꯑꯣ ꯃꯥꯅ ꯃꯥꯁꯨ ꯇꯧꯕꯅꯤ ꯍꯥꯏꯕ꯭ꯔꯣ ꯀꯩꯅꯣ ꯇꯧꯅꯤ ꯍꯥꯏꯕ꯭ꯔꯣ ꯑꯗꯨꯗ ꯑꯗꯨꯃꯥꯏꯅ ꯑꯩꯁꯨ ꯋꯥꯔꯤꯗ ꯑꯗꯨꯃꯥꯏꯅ ꯇꯥꯈꯤꯅꯀꯣ ꯃꯉꯣꯟꯗ ꯍꯥꯏꯖꯤꯟꯕꯅꯦꯕ ꯑ ꯀꯥꯏꯗꯩꯅꯣ ꯑꯣꯏꯗꯦ ꯈꯣꯠꯇꯦ ꯀꯥꯏꯅ ꯇꯧꯔꯒ ꯃꯥꯅ ꯀꯥꯏꯕꯤꯨꯑꯣ ꯉꯥꯏ
ꯑꯣꯗꯤꯛꯇꯩ ꯀꯘꯍꯔꯔꯔꯕ
ꯑꯗꯨꯗꯥꯏꯅ ꯍꯥꯏꯔꯛꯈꯤꯕꯅꯦ
ꯎꯝ ꯌꯥꯁꯪ ꯀꯧꯍꯩꯅ ꯍꯥꯏꯗꯤ ꯆꯨꯝꯗꯤ ꯆꯨꯝꯃꯝꯒꯅꯤ ꯍꯦꯛ ꯑꯣꯏꯗꯕꯗꯤ ꯉꯥꯡꯗꯕꯦ ꯉꯥꯎꯁꯟꯅꯔꯁꯨ ꯎꯝ
ꯃꯥꯏꯗꯨꯗꯤ ꯏꯀꯥꯏꯕꯤꯅꯦꯕ ꯑꯩꯅ ꯀꯩ ꯀꯩꯗ ꯑꯣꯏꯔꯤꯅꯣꯅ ꯈꯪꯗꯣꯛꯀꯦꯅ ꯇꯧꯕ
ꯎꯝ ꯅꯣꯏ ꯕꯥꯏ ꯃꯈꯥꯗ ꯇꯧ ꯌꯥꯗ꯭ꯔ ꯍꯥꯏꯖꯦ ꯅꯪ ꯀꯩ ꯗꯤꯄꯥꯔꯠꯃꯦꯟꯗ ꯍꯥꯏꯖꯜꯂꯨꯏꯅꯣ
ꯍꯣꯏ ꯑꯩꯗꯤ ꯗꯤꯄꯥꯔꯠꯃꯦꯟꯗꯤ ꯈꯪꯗꯤꯌꯦ ꯑꯗꯨ ꯗꯥꯏꯅꯥ ꯍꯥꯏꯐꯦꯠ ꯇꯥꯒꯤꯕꯗꯩ ꯋꯥꯔꯤꯗꯣ ꯀꯥꯎꯕꯨ ꯀꯥꯎꯒ꯭ꯔꯦꯗ ꯑꯩꯁꯨ ꯗꯥꯏꯅꯥ ꯍꯥꯏꯐꯦꯠꯇꯤ ꯁꯥꯟꯅꯒꯤꯕꯅꯦꯕ ꯑꯩꯅ ꯎꯝ ꯍꯩꯅꯧꯖꯦ ꯍꯥꯎꯋꯦ
ꯑꯣ
ꯑꯩꯅ ꯃꯣꯏꯁꯦ ꯇꯤꯟꯒꯝ ꯆꯥꯗꯦ ꯈꯪꯗꯦ ꯑꯩꯈꯣꯏ ꯆꯦꯝꯕꯤꯤꯔꯛꯄꯅꯦ ꯑꯣ ꯑꯃꯒ ꯃꯨꯜꯍꯟꯕꯗꯣ
ꯑꯣ ꯑꯩꯅꯧ ꯃꯁꯤꯡ ꯌꯥꯎꯕꯤꯗꯣ
ꯎꯝ
ꯑꯆꯧꯕꯤꯗꯣ ꯅꯠꯇ꯭ꯔꯣ ꯎ ꯃꯊꯛꯇ ꯃꯨꯟꯗꯕꯤꯗ ꯆꯦꯛꯈꯥꯏꯔꯒ ꯂꯩꯕꯤꯗꯣ
ꯅꯠꯇ ꯑꯣꯝꯃꯒ ꯃꯨꯜꯍꯟꯕꯗꯣ ꯅꯣꯏꯅ ꯁꯪꯅꯤꯡꯉꯥꯏ ꯍꯦꯛꯇꯣꯛꯑꯦꯗꯅ
ꯎꯝ ꯑꯁ ꯚꯥꯏ ꯁꯑꯣꯝꯕꯨꯡꯒꯤ ꯑꯣꯛ ꯃꯔꯤꯟ ꯆꯥꯕꯗꯣ